ꯑꯣ ꯑꯣ ꯍꯜꯂꯣ
ꯎꯝ ꯇꯨꯝꯕ ꯍꯧꯒꯠ ꯈ꯭ꯔꯥꯕ꯭ꯔꯣ
ꯎꯝ ꯍꯧ ꯍꯧꯒꯠꯊ꯭ꯔꯦ
ꯑꯣ ꯄꯨꯡ ꯀꯌꯥꯗ ꯍꯧꯒꯠꯄ꯭ꯔꯣ
ꯑꯥ ꯄꯨꯡ ꯄꯨꯡ ꯃꯉꯥ ꯑꯗꯨꯋꯥꯏꯗ ꯍꯧꯒꯠꯄꯅꯤꯅꯦ ꯉꯁꯤꯗꯤ
ꯎꯁ ꯅꯪꯗꯤ ꯊꯨꯏꯋꯦꯅꯦ ꯅꯪ ꯁ꯭ꯨꯇꯗꯦꯟ ꯑꯣꯏꯕꯒꯤꯔ ꯏꯁ꯭ꯇꯨꯗꯦꯟ ꯑꯣꯏꯈꯤꯕ꯭ꯔꯣ
ꯍꯣꯏ ꯏꯁꯇꯨꯗꯦꯟ ꯑꯣꯏꯔꯤ
ꯑꯣꯍꯣ ꯑꯣ ꯑꯣ ꯅꯪꯗꯤ ꯑꯁꯤ ꯄꯥꯏꯄꯥ ꯑꯗꯨꯝ ꯀꯣꯜ ꯇꯧꯋ ꯀꯨꯏꯔꯕꯣ
ꯑꯕꯥ ꯑꯃ ꯈꯛꯇ ꯉꯥꯏꯔꯤꯌꯦ
ꯑꯥ ꯑꯣ ꯑꯣ ꯍꯧꯖꯤꯛꯀꯥꯟꯗꯤ ꯁꯝꯃꯔ ꯚꯦꯀꯦꯁꯟꯒꯨꯝꯕ ꯑꯣꯏꯕ꯭ꯔꯣ
ꯎꯝ ꯎꯝ
ꯁꯃꯔ
ꯀꯥꯕ ꯍꯥꯎꯔꯦ ꯈꯣꯡꯒꯦ
ꯑꯣ ꯑꯣ ꯑꯣ
ꯉꯔꯥꯡꯗꯒꯤ ꯀꯥꯕ ꯑꯃꯨꯛ ꯍꯧꯔꯦꯅꯦ
ꯑꯣ ꯑꯣ
ꯎꯝ ꯆꯥꯥꯛꯀꯥ ꯆꯥꯔꯥꯕꯣꯁ
ꯆꯥ ꯆꯥꯗ꯭ꯔꯤ ꯈꯔꯥ ꯉꯜꯂꯤꯌꯥꯏꯅꯀꯣ ꯆꯥꯗ꯭ꯔꯤ ꯈꯔꯥ ꯂꯩꯔꯥ ꯆꯥꯅꯤ ꯑꯉꯥꯡꯁꯤꯡ ꯁ꯭ꯀꯨꯜ ꯆꯠꯄ ꯌꯥꯝ ꯂꯩꯌꯦ ꯑꯗꯨ ꯃꯣꯏ ꯆꯠꯄ ꯂꯣꯏꯔꯥꯒ ꯆꯥꯒꯅꯤ
ꯑꯥ
ꯎꯝ
ꯀꯩꯟꯖꯥꯡ ꯊꯣꯡꯉꯤꯒꯦ ꯑꯗꯨꯗꯤ
ꯉꯁꯤꯗꯤ ꯗꯥꯜ ꯊꯣꯡꯉꯦ ꯑꯩꯒꯤ ꯏꯅꯥꯎꯅꯨꯄꯤꯅ ꯗꯥꯜ ꯊꯣꯡꯉꯦ ꯍꯥꯏꯌꯦ
ꯑꯣ ꯗꯥꯜ ꯗꯤ ꯍꯥꯎꯕꯅꯤ
ꯎꯝ ꯗꯥꯜꯗꯨ ꯑꯥ ꯗꯥꯜ ꯅꯠꯇ꯭ꯔꯗꯤꯀꯣ ꯑꯉꯥꯡꯁꯤꯡ ꯆꯥꯅꯤꯡꯗꯥꯕ ꯑꯇꯣꯞꯄꯥ ꯃꯤ ꯑꯇꯣꯞꯄꯗꯤ ꯑꯗꯨꯝ ꯆꯥꯏꯕꯀꯣ ꯑꯗꯨꯒꯤ ꯊꯥꯒꯨꯝꯕ ꯊꯣꯡꯗ꯭ꯔꯥꯗꯤ ꯗꯥꯜꯒꯨꯝꯕ ꯊꯣꯡꯕꯅꯤ ꯑꯉꯥꯡ ꯁꯤꯡꯒꯤ ꯗꯥꯃꯛꯇꯥ
ꯀꯩ ꯀꯩ ꯍꯣꯠꯅꯥꯔꯤꯒꯦ ꯍꯧꯖꯤꯛ ꯗꯛ
ꯑꯩꯈꯣꯏꯗꯤ
ꯑꯩꯈꯣꯏꯗꯤꯀꯣ ꯑꯗꯨꯝ ꯀꯩꯅꯣ ꯇꯧꯕꯅꯦꯗ ꯕꯤꯖꯤꯅꯦꯁ ꯇꯧꯕꯅꯦ ꯑꯗꯨꯝ
ꯑꯩꯒꯤ ꯑꯩꯒꯤ ꯄꯥꯂꯔ ꯂꯩꯌꯦ ꯄꯥꯂꯔ ꯍꯥꯡꯕꯀꯣ
ꯍꯣꯏ
ꯑꯗꯨꯒꯥ ꯑꯗꯨꯝ ꯂꯩꯌꯦꯕ ꯄꯥꯂꯔꯗꯥ ꯍꯧꯖꯤꯛꯇꯤ ꯍꯥꯡꯗ꯭ꯔꯤꯌꯦ ꯄꯨꯡ ꯇꯔꯥꯒꯨꯝꯃꯣꯏꯗ ꯑꯗꯨꯝ ꯍꯥꯡꯕꯅꯦ
ꯑꯣ
ꯄꯨꯡ ꯇꯔꯥꯒꯨꯝꯕꯥꯗ ꯍꯥꯡꯒꯅꯤ ꯍꯣꯔꯦꯟ ꯄꯨꯡ ꯇꯔꯨꯛ ꯀꯨꯝꯕꯥꯗ ꯊꯤꯡꯒꯅꯤ ꯁꯨꯃꯥꯏꯅ ꯇꯧꯕ
ꯑꯥ
ꯎꯝ
ꯄꯩꯁꯥꯗꯤ ꯌꯥꯝ ꯇꯥꯟꯕꯅꯤꯗ ꯀꯌꯥ ꯃꯨꯛꯇꯤ ꯇꯥꯟꯒꯦ
ꯑꯦ ꯌꯥꯝꯗꯤ ꯌꯥꯝꯗꯤ ꯇꯥꯟꯕ ꯑꯣꯏꯗꯦꯗ ꯑꯗꯨ ꯑꯗꯨꯝ ꯍꯥꯏꯕꯗꯤ ꯅꯨꯃꯤꯠ ꯅꯨꯃꯤꯠꯀꯤ ꯈꯔꯥꯒꯨꯝꯕꯀꯣ ꯍꯥꯍꯥ ꯃꯁꯥꯒꯤ ꯑꯦꯛꯁꯄꯦꯟꯁ ꯒꯨꯝꯕꯥ ꯑꯗꯨꯒꯨꯝꯕ ꯉꯥꯛꯅꯤꯗ
ꯑꯗꯨꯝ ꯅꯨꯃꯤꯠ ꯅꯨꯃꯤꯠꯀꯤꯔ
ꯑꯥ ꯅꯨꯃꯤꯠ ꯅꯨꯃꯤꯠ ꯀꯤꯀꯣ ꯍꯥꯏꯕꯗꯤ ꯑꯥ ꯀꯩꯅꯣ ꯇꯧꯋꯤꯗꯥ ꯑꯊꯣꯏ ꯑꯈꯣꯏ ꯑꯁ ꯑꯥ ꯄꯥꯂꯔ ꯑꯣꯏꯔꯁꯨ ꯌꯥꯝ ꯆꯥꯎꯅ ꯍꯥꯡꯕ ꯅꯠꯇꯥꯕꯀꯣ ꯑꯗꯨꯅ ꯑꯩꯅ ꯁꯇꯥꯞ ꯀꯨꯝꯕ ꯊꯝꯗꯥꯕ
ꯑꯣ
ꯎꯝ ꯑꯗꯨꯒꯤ ꯌꯥꯝ ꯇꯥꯟꯕꯗꯤ ꯉꯝꯗꯦ
ꯑꯥ
ꯑꯍꯝ ꯗꯥꯎꯅꯦ ꯗꯥꯎ ꯕꯤꯖꯤꯅꯦꯁ ꯅꯤꯅꯥꯀꯣ
ꯍꯣꯏ
ꯎꯝ ꯅꯣꯡꯃꯥꯗ ꯑꯗꯨꯝ ꯀꯩꯅꯣ ꯇ꯭ꯔꯥꯒꯨꯝꯕꯁꯨ ꯇꯟꯕ ꯉꯝꯕꯥ ꯅꯣꯡꯃꯥꯗ ꯆꯅꯤ ꯆꯥꯍꯨꯝꯁꯨ ꯂꯩꯕ ꯑꯣꯏꯕꯁꯨ ꯂꯩꯌꯦ
ꯑꯥ
ꯑꯗꯨꯃꯥꯏ ꯑꯗꯨꯃꯥꯏꯅ ꯇꯧꯕ ꯗꯥꯎ ꯑꯣꯏꯕꯅꯤꯗ ꯑꯗꯨꯒꯨꯝꯕꯗꯤ ꯕꯤꯖꯤꯅꯦꯁꯇꯤ ꯌꯥꯝ ꯂꯥꯛꯔꯁꯨ ꯌꯥꯝ ꯇꯧꯕ ꯉꯝꯗꯦ
ꯑꯇꯣꯞ ꯕꯤꯖꯅꯦꯁ ꯒꯨꯝꯕꯗꯤ ꯇꯧꯗꯦ
ꯎꯝ ꯑꯇꯣꯞꯄ ꯕꯤꯖꯤꯅꯦꯁꯇꯤ ꯍꯧꯖꯤꯛꯇꯤ ꯇꯧꯗꯦ ꯑꯁ ꯑꯇꯣꯞꯄ ꯕꯤꯖꯤꯅꯦꯁꯁꯨ ꯌꯥꯝ ꯂꯩꯌꯦ ꯑꯗꯨ ꯂꯝꯕꯤ ꯐꯠꯇꯕꯒꯤꯀꯣ ꯍꯧꯖꯤꯛꯀꯥꯟꯗꯤ ꯂꯝꯕꯤꯁꯨ ꯑꯥ ꯐꯠꯇꯕꯒꯤ ꯑꯗꯨꯝ ꯇꯧꯗꯕꯅꯤꯗ
ꯑꯥ
ꯎꯝ
ꯉꯥꯁꯤꯗꯤ ꯀꯩꯀꯩꯗꯧꯅꯤ ꯑꯗꯨꯗꯤ
ꯅꯨꯡꯁꯤꯗꯦ ꯑꯗꯨꯝ ꯑꯥ ꯑꯩꯒꯤ ꯑꯪ ꯑꯥ ꯑꯩꯗꯤ ꯑꯉꯥꯡ ꯅꯥꯕꯀꯣ
ꯑꯣ
ꯑꯩꯒꯤ ꯑꯉꯥꯡ ꯑꯥ ꯑꯩꯒꯤ ꯑꯉꯥꯡ ꯂꯩꯕꯅꯦ ꯑꯩꯒꯤ ꯃꯆꯥꯅꯨꯄꯥ ꯑꯃ ꯃꯥ ꯉꯔꯥꯡ ꯐꯥꯏꯚ ꯌꯔꯁ ꯁꯨꯕꯒꯤ ꯍꯤꯗꯥꯛ ꯀꯥꯞꯄ ꯍꯤꯗꯥꯛ ꯀꯞꯔꯒ ꯄꯦꯁꯤꯟ ꯀꯞ ꯍꯥꯞꯄꯒꯤ ꯃꯥꯁꯦ ꯅꯥꯔꯕ ꯐꯤꯕꯔꯒꯨꯝꯕ ꯂꯥꯛꯔꯒ ꯑꯗꯨꯒ ꯅꯍꯥꯟ ꯑꯣꯏꯒꯤꯗꯤ ꯌꯥꯝ ꯅꯥꯗꯕꯅꯦ ꯑꯗꯣ ꯃꯥ ꯍꯧꯖꯤꯛ ꯐꯥꯏꯚ ꯌꯔꯁꯀꯤ ꯕꯦꯁꯤꯟꯁꯦ ꯌꯥꯝ ꯅꯥꯏ ꯍꯥꯏꯌꯦ ꯃꯤꯅ ꯍꯥꯏꯔꯒ ꯑꯗꯨꯒꯤ ꯈꯨꯠꯇ ꯀꯥꯄꯤꯕ ꯈꯣꯠꯇꯨ ꯑꯣꯝꯔꯒ ꯑꯗꯨꯝ ꯂꯦꯡꯕ ꯌꯥꯗꯕ
ꯑꯥ
ꯎꯝ ꯃꯦꯅꯤ ꯒꯨꯝꯗꯤ ꯑꯗꯨꯝ ꯌꯨꯝꯗ ꯐꯪꯒꯅꯤ
ꯑ ꯁꯣꯝꯁꯤ ꯆꯍꯤ ꯀꯌꯥ ꯁꯨꯔꯦ
ꯑꯩꯗꯣ ꯊꯔ ꯑꯥ ꯑꯩꯁꯦ ꯊꯥꯔꯇꯤ ꯐꯥꯏꯚ ꯀꯨꯝꯕ
ꯑꯥ
ꯎꯝ ꯑꯉꯥꯡꯗꯤ ꯑꯃ ꯉꯥꯛ ꯂꯣꯏꯔꯦꯅ
ꯀꯩꯕ
ꯎꯝ ꯅꯪ ꯑꯃꯥ ꯉꯥꯛꯇ ꯉꯥꯏꯔꯤꯑꯦ ꯍꯥꯏꯕ
ꯑꯥ
ꯎꯝ
ꯅꯪꯁꯦ ꯆꯍꯤ ꯀꯌꯥꯔꯥ ꯍꯟꯗꯛꯁꯦ
ꯅꯧꯔꯤꯗꯥ
ꯍ
ꯎ
ꯅꯪ ꯀ꯭ꯂꯥꯁ ꯀꯌꯥ ꯇꯥꯝꯔꯕ
ꯑꯩ ꯊꯝꯗꯅꯤ
ꯑꯥ ꯑꯣ ꯑꯣ ꯑꯣ
ꯅꯧꯔꯤꯅꯦ
ꯑꯥꯥ ꯑꯩꯒꯤ ꯏꯆꯦ ꯀꯦ ꯑꯉꯥꯡꯒꯨꯝꯕ ꯑꯣꯏꯔꯝ ꯑꯩꯒꯤ ꯏꯕꯨꯡꯒꯤ ꯏꯆꯦꯒꯤ ꯑꯉꯥꯡꯁꯦ ꯀ꯭ꯂꯥꯁ ꯇꯨꯌꯦꯜꯐ ꯇꯝꯕ ꯂꯩ ꯃꯥꯁꯤ ꯑꯥꯗ ꯇꯔꯨꯡꯗ ꯍꯣꯂꯤꯛ ꯀꯤꯡꯗꯝꯗ
ꯑꯥ
ꯎꯝ
ꯍꯣꯁꯇꯦꯜ ꯆꯪꯒ꯭ꯔꯦꯕꯥ
ꯑꯥ
ꯀꯔꯤ ꯍꯥꯏꯕ
ꯍꯣꯁꯇꯦꯜ ꯂ ꯂꯩꯕ꯭ꯔꯥ
ꯍꯣꯏ ꯍꯣꯏ ꯍꯣꯁꯇꯦꯜꯗ ꯂꯩꯑꯦ ꯃꯥꯗꯤ ꯍꯣꯁꯇꯦꯜ ꯆꯪꯈ꯭ꯔꯦ ꯎꯝ
ꯇꯝꯄꯥꯛꯇ ꯂꯩꯕ ꯆꯤꯡꯗ ꯂꯩꯕ ꯁꯤꯕꯨꯗꯤ
ꯇꯝꯄꯥꯛꯄ ꯂꯩꯌꯦ ꯍꯧꯖꯤꯛꯇꯤ
ꯑꯣ ꯑꯣ
ꯎꯝ ꯅꯪꯗꯤ ꯆꯤꯡꯗꯔꯣ ꯅꯠꯇ꯭ꯔꯒ ꯇꯝꯄꯥꯛꯒꯤꯔꯣ
ꯑꯈꯣꯏꯖꯨ ꯇꯝꯄꯥꯛꯇ ꯂꯩꯕꯅꯦ
ꯑꯥ ꯍꯣꯏ ꯍꯣꯏ ꯍꯣꯏ ꯍꯣꯏ ꯑꯩꯅꯠ ꯃꯥꯜꯂꯦ ꯍꯣꯏ
ꯆꯦꯕꯨ ꯈꯪꯉꯦ ꯑꯩꯗꯤ
ꯈꯪꯉꯦ ꯍꯥꯏꯕ
ꯍꯣꯏ
ꯑꯣ ꯈꯪꯕ꯭ꯔꯥ
ꯈꯪꯉꯦ ꯅꯪꯁꯨ ꯈꯪꯕꯅꯤꯗ
ꯑꯣ ꯉꯁꯥꯏꯗꯤ ꯈꯪꯗ꯭ꯔꯥ ꯍꯧꯖꯤꯛꯅ ꯈꯜꯂꯛꯄ꯭ꯔꯥ
ꯍꯥ
ꯉꯁꯥꯏꯗꯤ ꯈꯪꯗ꯭ꯔꯒ ꯍꯧꯖꯤꯛꯅ ꯈꯪꯔꯛꯄ꯭ꯔꯥ ꯍꯥꯏꯕ
ꯎꯪ ꯉꯁꯥꯏꯁꯨ ꯈꯪꯉꯤꯗ
ꯑꯣ ꯍꯣ ꯑꯣ ꯐꯔꯦꯅꯦ ꯑꯗꯣ
ꯅꯪꯁꯨ ꯑꯦ ꯅꯪꯁꯨ ꯑꯁꯤ ꯋꯥꯏꯗꯔꯣ ꯍꯥꯏꯕꯗꯤ ꯅꯪꯅ ꯈꯪꯉꯦ ꯍꯥꯏꯕꯁꯦ ꯑꯩꯅ ꯂꯩꯕ ꯋꯥꯏꯗ ꯑꯣꯏꯔꯕꯅꯤꯅ
ꯎꯝ ꯅꯠꯇꯦ ꯑꯩ ꯑꯩꯈꯣꯏꯗꯤ ꯑꯗꯨꯝ ꯈꯪꯕꯅꯦ ꯅꯪꯕꯨ ꯅꯪꯒꯤ ꯅꯅꯥꯎ ꯅꯪꯒꯤ ꯅꯅꯥꯎ ꯅꯨꯄꯥꯅꯦ ꯀꯩꯅꯣ
ꯑꯩꯒꯤ ꯃꯅꯥꯎꯅꯨꯄꯥꯗ ꯑꯥꯟ ꯑꯣꯑꯣ ꯑꯣ ꯑꯣ ꯍꯧꯔꯦꯟ ꯈꯪꯒꯅꯤꯗꯥ ꯑꯗꯨ
ꯁꯤꯗꯒꯤ ꯅꯪ ꯅꯪꯗꯤ ꯄꯨꯡ ꯀꯌꯥꯗ ꯆꯠꯀꯅꯤ
ꯀꯩꯕ
ꯄꯨꯡ ꯀꯌꯥꯗ ꯆꯠꯀꯦꯔꯣ
ꯄꯨꯡ
ꯁ꯭ꯀꯨꯠ
ꯇ꯭ꯔꯦꯠ ꯅꯤꯄꯥꯛ ꯇ꯭ꯔꯦꯠ ꯅꯤꯄꯥꯜ ꯑꯗꯥꯏꯗ
ꯑꯣ ꯑꯗꯨꯗꯤ ꯅꯪꯗꯤ ꯆꯥꯔꯕꯣ
ꯇꯥꯗ꯭ꯔꯤ
ꯑꯣ ꯆꯥꯔꯣꯅꯦ ꯑꯠ ꯑꯗꯨꯝ ꯀꯣꯜ‌ ꯄꯥꯏꯔ ꯑꯗꯨꯝ ꯆꯥꯎꯅꯦ ꯑꯗꯨ
ꯑ ꯆꯥꯒꯦ ꯇꯧꯔꯤꯏꯗ
ꯑꯣ ꯑꯣ ꯑꯣ ꯑꯣ ꯑꯣ ꯑꯣ ꯀꯅꯥ ꯂꯩꯒꯦ ꯃꯤ ꯑꯦ ꯐꯦꯃꯤꯂꯤ ꯂꯣꯏꯃꯛ ꯂꯩꯕ꯭ꯔꯣ
ꯑ ꯅꯗꯦ ꯑꯩ ꯍꯣꯁꯇꯦꯜꯗ ꯂꯩꯕꯅꯦ ꯑꯖꯨ
ꯑꯣ ꯑꯣ ꯑꯣ ꯑꯣ ꯅꯪꯗꯤ ꯍꯣꯁꯇꯦꯜꯗ ꯂꯩꯔꯒ ꯐꯣꯟ ꯄꯥꯏꯕ ꯌꯥꯕꯁꯤ ꯀ꯭ꯔꯤꯒꯤꯔꯅꯦ
ꯍꯣꯏ ꯁꯤꯗꯗꯤ ꯄ꯭ꯔꯥꯏꯚꯦꯠ ꯑꯣꯏꯕ
ꯑꯥꯎ
ꯑꯗꯨ ꯑꯗꯨꯝ ꯐ꯭ꯔꯤ ꯑꯣꯏꯕ ꯑꯗꯨꯒꯤ
ꯑꯣ ꯎꯝ ꯑꯩꯗꯤ ꯑꯩꯒꯤ ꯃꯆꯥꯅꯨꯄꯥ ꯑꯩꯒꯤ ꯏꯆꯦꯒꯤ ꯃꯆꯥꯅꯨꯄꯥꯁꯦ ꯥ ꯐꯣꯟ ꯄꯥꯏꯕ ꯌꯥꯗꯕꯒꯤ ꯐꯣꯟ ꯊꯝꯃ ꯆꯠꯈ꯭ꯔꯦꯅꯦ
ꯑꯥ
ꯃꯥꯗꯨ ꯄꯥꯏꯅꯤꯡ ꯄꯥꯏꯅꯤꯡꯒꯀꯣ ꯑꯄꯥꯏ ꯎꯄꯥꯏ ꯂꯩꯗꯕꯒꯤ ꯊꯝꯕ ꯅꯨꯡꯉꯥꯏꯗꯅ ꯊꯝꯕ꯭ꯔꯥ ꯆꯠꯈ꯭ꯔꯦꯅꯦ
ꯎꯝ
ꯅꯣꯏ ꯍꯣꯁꯇꯦꯜꯁꯦ ꯑꯗꯨ ꯑꯣꯏꯔꯗꯤ ꯅꯨꯡꯉꯥꯏꯒꯗꯕ ꯃꯥꯜꯂꯦꯍꯦ ꯐꯣꯟꯒꯨꯝꯕ ꯄꯥꯏꯕ ꯌꯥꯕ ꯀꯩꯅꯣ ꯇꯧꯕ ꯈꯣꯠꯄ ꯌꯥꯕꯗꯤ ꯑꯥ
ꯑꯁ ꯅꯪꯃꯨ ꯈꯥꯃꯨꯒꯤꯁꯤꯅꯕ ꯍꯗꯤꯗ
ꯑꯗꯨꯝ ꯁꯥꯟꯅꯔꯛ ꯂꯣꯏꯔꯦ ꯀꯩꯀꯩ ꯇꯧꯔꯒꯦ ꯅꯆꯦꯅꯤ ꯍꯥꯏꯅ ꯑꯗꯨꯝ ꯁꯥꯟꯅꯔ ꯂꯣꯏꯔꯦꯅ ꯅꯪꯅ ꯑꯩꯕꯨ ꯀꯣꯜ ꯇꯧꯔꯛꯄ ꯀꯥꯟꯗꯤ ꯈꯪꯉꯦ ꯑꯗꯨꯝ ꯀꯣꯜ ꯇꯧꯕ꯭ꯔꯥ ꯅꯠꯇ꯭ꯔꯒ ꯑꯗꯨꯝ ꯀꯩꯅꯣ ꯇꯧꯕ꯭ꯔꯥ ꯑꯩꯅ ꯍꯥꯏꯕ ꯀꯥꯟꯗ ꯈꯪꯕ꯭ꯔꯥ
ꯎꯝ ꯀꯣꯜ ꯇꯧꯗ꯭ꯔꯤꯉꯩꯗ ꯅꯪ ꯅꯪꯒꯤ ꯃꯤꯡ ꯌꯦꯡꯕꯀꯗ ꯈꯪꯉꯦ ꯑꯗꯨꯒ ꯅꯪ ꯅꯪꯒꯤ ꯄ꯭ꯔꯣꯐꯥꯏꯜꯗ
ꯑꯥ ꯑꯥ ꯑꯥ ꯅꯨꯄꯤꯁꯤꯡꯕꯨ ꯋꯥꯔꯤ ꯁꯥꯟꯅꯕ ꯍꯦꯟꯅꯗꯤ ꯁꯤꯁꯇꯔꯈꯣꯏꯕꯨ ꯑꯗꯨꯝ ꯋꯥꯔꯤ ꯁꯥꯕꯅ ꯐꯗ꯭ꯔꯣ ꯑꯗꯣ
ꯁꯤꯁꯇꯔꯈꯣꯏ ꯍꯥꯏꯁꯇꯔ ꯑꯟꯇꯤ ꯍꯥꯏꯅꯁꯨ ꯀꯧꯕ ꯌꯥꯏꯌꯦ ꯅꯪ ꯑꯩꯒꯤ ꯃꯆꯥꯅꯨꯄꯥꯒꯨꯝꯕꯒꯤ ꯇꯥꯏꯞꯅꯦꯕ ꯍꯥꯏꯕꯗꯤ ꯆꯍꯤꯗꯨꯀꯣ
ꯑꯥ
ꯑꯥ ꯁꯨꯂꯣꯡꯉꯝꯒꯤ ꯀꯥꯖꯤꯟ ꯕ꯭ꯔꯗꯔꯅꯦ
ꯑꯣ ꯑꯇꯨꯃꯥꯏ ꯅ ꯑꯣꯏꯕꯔ ꯑꯥ ꯑꯣ ꯑꯩꯅ ꯍꯧꯖꯤꯛ ꯅꯪ ꯑꯩꯅ ꯃꯃꯤꯡ ꯄꯥꯟꯕꯒꯤ ꯅꯪ ꯈꯪꯈ꯭ꯔꯕ ꯃꯥꯂꯦꯅꯦꯀꯣ
ꯍꯥꯥ
ꯑꯩꯅ ꯃꯃꯤꯡ ꯄꯥꯟꯕꯒꯤ ꯅꯪ ꯈꯪꯕ꯭ꯔꯥ
ꯉꯁꯥꯏꯗꯣ ꯋꯥꯆꯦꯞꯇ ꯅꯪꯒꯤ ꯄ꯭ꯔꯣꯐꯥꯏꯜꯗꯣ
ꯑꯣ ꯑꯣ
ꯑꯗꯨꯗ ꯈꯪꯕꯅꯤꯗ
ꯑꯣ
ꯑꯁ ꯆꯦꯛ ꯆꯦꯛ ꯈꯔꯒ ꯋꯥꯔꯤ ꯁꯥꯟꯅꯕꯗꯤ ꯍꯦꯟꯅꯗꯦ ꯍꯦ
ꯑꯣ
ꯐꯖꯅ ꯐꯖꯅ ꯁꯋꯣ ꯑꯗꯨꯝ ꯄꯪꯁꯥ ꯁꯑꯣ ꯃꯤ ꯂꯣꯏꯅꯃꯛꯄꯨ ꯁꯥꯋꯣ
ꯍꯣꯏ ꯍꯣꯏ
ꯑꯗꯨꯝ ꯅꯨꯡꯉꯥꯏꯕꯅꯦ ꯐ꯭ꯔꯤꯗ ꯐ꯭ꯔꯤꯗꯅꯤꯅ ꯐ꯭ꯔꯤ ꯑꯣꯏꯀꯥꯟꯗꯀꯣ
ꯍꯣꯏ
ꯡꯪ ꯁꯥ ꯁꯥꯏ ꯏꯆꯦ ꯑꯣꯏꯕ꯭ꯔꯥ ꯑꯟꯇꯤ ꯑꯣꯏꯕ꯭ꯔꯥ ꯐ꯭ꯔꯦꯟ ꯑꯣꯏꯕ꯭ꯔꯥ